ꯍꯜꯂꯣ ꯍꯥꯎ ꯍꯥꯎ ꯍꯜꯂꯣ
ꯍꯥꯎ
ꯍꯜꯂꯣ
ꯍꯜꯂꯣ ꯇꯥꯔꯕꯣ
ꯍꯣꯏ ꯆꯥꯒ‌ꯦ
ꯀꯔꯤ ꯀꯔꯤ ꯌꯦꯟꯁꯥꯡ‌ ꯆꯥꯕ꯭ꯔꯣ ꯀꯔꯤ ꯌꯦꯟꯁꯥꯡ ꯆꯥꯕ꯭ꯔꯣ
ꯑꯩꯈꯣꯏꯗꯣ ꯉꯁꯤꯗꯣ ꯀꯔꯤ ꯃꯊꯦꯜ ꯆꯥꯕꯅꯣꯅꯦ ꯀꯥꯎꯔꯦꯅꯦ
ꯏꯁ ꯀꯌꯥꯃꯨꯛꯁꯨ ꯊꯨꯕ꯭ꯔꯣ ꯀꯥꯎꯕ
ꯏꯁ ꯀꯥꯎꯔꯦ
ꯍꯨꯖꯤꯛ ꯅꯨꯡꯊꯤꯟꯗꯤ ꯀ꯭ꯔꯤ ꯇꯧꯕ꯭ꯔꯣ
ꯀꯔꯤꯁꯨ ꯇꯧꯗꯦꯗ ꯉꯁꯤꯗꯤ ꯁꯟꯗꯦꯅꯦꯕ ꯑꯗꯨꯝ ꯂꯩꯌꯦ ꯌꯨꯝꯗ
ꯆ꯭ꯥꯔꯁ ꯆꯠꯇ꯭ꯔꫭ
ꯑꯣꯏꯠ ꯆꯠꯂꯦ
ꯍꯌꯦꯡꯗꯤ ꯀꯔꯤ ꯇꯧꯒꯦꯔꯣ
ꯑꯩꯔꯣ
ꯑꯥꯎ
ꯍꯌꯦꯡꯒꯤ ꯊꯕꯥꯛꯇꯤ ꯈꯪꯗ꯭ꯔꯤꯌꯦ ꯎ
ꯀꯔꯤ ꯇꯧꯔꯒ ꯂꯩꯕ꯭ꯔꯣ ꯍꯧꯖꯤꯛꯇꯤ
ꯍꯧꯖꯤꯛꯇꯤ ꯀꯩꯁꯨ ꯇꯧꯗꯦꯗ ꯑꯗꯨꯝ ꯐꯝꯒ ꯂꯩꯌꯦ ꯀꯥꯏꯗꯥ ꯂꯩꯒꯦ ꯅꯪꯗꯤ
ꯍꯜꯂꯣ
ꯍꯥꯎ
ꯀꯗꯥꯏꯗ ꯂꯩꯒꯦ
ꯏꯝꯐꯥꯜꯗ
ꯏꯝꯐꯥꯜꯗ
ꯍꯣꯏ
ꯀꯔꯤ ꯇꯧꯕꯅꯣ ꯏꯝꯐꯥꯜꯗ
ꯀꯔꯤꯁꯨ ꯇꯧꯗꯦ
ꯑꯣ ꯑꯠꯆꯥ ꯑꯠꯆꯥ ꯌꯨꯝ ꯌꯨꯝ ꯑꯣꯏꯅ ꯂꯩꯕ꯭ꯔꯣ
ꯑꯥ ꯍꯣꯏ ꯌꯨꯝ ꯑꯣꯏꯅ ꯂꯩꯕꯅꯦ
ꯐꯦꯃꯤꯂꯤ
ꯎꯝ ꯍꯣꯏ ꯐꯦꯃꯤꯂꯤ
ꯑꯣ ꯑꯠꯆꯥ ꯐꯔꯦꯅꯦ ꯑꯗꯨꯗꯤ
ꯍꯥ
ꯀꯣꯂꯦꯖ ꯀꯨꯝꯕ ꯀꯥꯕ꯭ꯔꯣ